ꯅꯪ ꯊꯕꯛ ꯆꯤꯜꯂꯕꯣ ꯍꯥ
ꯆꯤꯟꯗꯦ
ꯎꯝ
ꯏꯟꯗꯦꯕ ꯑꯩ
ꯑꯗꯨꯃꯥꯏꯅ ꯇꯧꯅꯔꯤꯉꯩꯗ ꯄ꯭ꯔꯥꯃꯦꯁꯣꯔꯤꯁꯦ ꯐꯣꯟ ꯇꯧꯁꯜꯂꯛꯏꯅꯦ ꯑꯩꯉꯣꯟꯁꯤꯗ ꯅꯪ ꯍꯣꯁꯇꯦꯜ ꯂꯩꯕ ꯔꯥꯌ‌ꯦ ꯑꯩꯅ ꯂꯩꯇꯦ ꯍꯥꯏꯗꯤ ꯇꯟꯕꯗꯣ ꯑꯃꯗꯣ ꯂꯩꯇꯦ ꯄꯥꯃꯦꯁꯣꯔꯤ ꯑꯩ ꯑꯆꯥꯄꯣꯠ ꯆꯥꯕ ꯊꯣꯛꯏꯅ ꯍꯥꯏ ꯑꯣ ꯑꯣ ꯍꯥꯏꯔ ꯊꯝꯈꯔꯦꯀꯣ ꯀꯧ ꯄꯃꯦꯁꯣꯔꯤꯁꯨ ꯀꯧ ꯂꯥꯛꯑꯦ ꯍꯥꯏꯕꯅꯇ꯭ꯔꯣ ꯀꯧ ꯏꯈꯪꯉꯕ ꯆꯥꯃꯤꯟꯅꯁꯤ ꯂꯥꯛꯑꯣꯌꯨ ꯍꯥꯏ ꯈꯪꯉꯕ ꯑꯩꯅ ꯅꯪꯅ ꯍꯥꯏꯅ ꯍꯥꯏꯕ ꯑꯗꯩꯗꯤ ꯑꯩꯅ ꯃꯦꯗꯥꯝ ꯍꯣꯏꯁꯨ ꯀꯧꯊꯣꯛꯑꯣꯌꯦ ꯁꯥꯔꯒ ꯃꯦꯗꯥꯝꯒ ꯑꯩꯅ ꯀꯗꯧꯗꯣꯏꯕ ꯍꯥꯏ ꯑꯆꯥꯄꯣꯠ ꯄꯤꯖꯔꯝꯒꯦ ꯑꯩ ꯅꯪ ꯉꯁꯤ ꯀꯩꯗꯧꯔꯦ ꯍꯥꯏꯕꯅꯣ ꯍꯥꯏꯕ ꯑꯩꯈꯣꯏ ꯇꯣꯟꯗꯣꯟ ꯍꯣꯏꯁꯦ ꯅꯣꯛ ꯃꯔꯨꯐꯇꯧꯋꯦꯅ ꯇꯣꯟꯗꯣꯟ ꯑꯗꯨꯁꯨ ꯀꯧꯆꯣ ꯑꯗꯨꯗꯣ ꯑꯗꯩꯗꯤ ꯇꯧꯔꯤꯕ ꯃꯤꯗꯨꯁꯨ ꯌꯦꯟꯊꯣꯡꯉꯁꯨ ꯄꯨꯡꯄꯨꯗ ꯄꯨꯁꯜꯂꯥ ꯄꯤꯔꯝꯃꯕ ꯀꯧ ꯑꯩꯈꯣꯏꯅ ꯑꯣꯔꯗꯔꯁꯨ ꯇꯧꯗꯅ ꯅꯣꯏ ꯑꯣꯗꯔ ꯇꯧꯗꯕ꯭ꯔꯣ ꯍꯥꯏ ꯇꯧꯗꯦ ꯍꯥꯏꯕ ꯑꯩꯅ ꯑꯍꯥꯟꯕ ꯈꯣꯏ ꯃꯅꯥꯎꯅ ꯌꯥꯔꯦ ꯌꯥꯔꯦ ꯄꯣꯔꯛꯑꯗꯤ ꯌꯥꯔꯦ ꯊꯝꯃꯣ ꯊꯝꯃꯣ ꯊꯝꯃꯣ ꯇꯧꯊꯣꯛ ꯊꯃꯝꯕ
ꯎꯝ
ꯃꯤꯅ ꯄꯨꯔꯛꯑꯒ ꯑꯗꯨꯃꯥꯏꯅ ꯇꯧꯅꯨꯅꯦ ꯀꯥꯏ ꯑꯩꯉꯣꯟꯗ ꯈꯪꯉꯕ ꯑꯩꯅ ꯍꯣꯏꯅꯦ ꯍꯣꯏꯅꯦ ꯆꯥꯕ ꯉꯝꯅꯤꯗꯤ ꯅꯣꯏ ꯑꯍꯨꯝ ꯆꯥꯖꯧꯅꯦ ꯑꯗꯨꯝ ꯍꯥꯏꯕ ꯑꯩꯅ ꯈꯡꯉꯕ ꯑꯗꯨꯒꯗꯤ ꯄꯥꯃꯦꯁꯣꯔꯤꯁꯦ ꯀꯩꯅꯣ ꯍꯦꯛꯄ ꯂꯥꯛꯑꯦꯅꯦꯍꯦ ꯍꯩꯅꯧ ꯍꯦꯛꯄ ꯂꯥꯛꯑꯦꯅꯦ ꯌꯨꯝꯁꯤꯗ ꯈꯪꯉꯕ ꯅꯪꯕꯣ ꯑꯩꯅ ꯄꯥꯃꯦꯁꯣꯔꯤ ꯂꯥꯛꯑꯦꯅ ꯍꯥꯏꯕ ꯑꯩꯅ ꯑꯗꯨꯗꯩ ꯀꯧꯔꯣ ꯀꯧꯔꯣ ꯀꯧꯔꯣ ꯀꯧꯔꯣ ꯇꯧꯔꯦ ꯈꯪꯕ ꯑꯩꯅ ꯄꯥꯃꯦꯁꯣꯔꯤ ꯅꯪ ꯑꯆꯥꯄꯣꯠ ꯆꯥꯒꯤꯁꯤ ꯂꯥꯛꯑꯣ ꯍꯥꯏꯕ ꯌꯥꯔꯦ ꯌꯥꯔꯦ ꯇꯧꯋ ꯑꯩꯅ ꯂꯥꯛꯑꯣ ꯍꯥꯏ ꯂꯥꯛꯑꯣ ꯂꯥꯛꯑꯣ ꯂꯥꯛꯑꯣ ꯇꯧꯔꯣ ꯆꯠꯊꯣꯛꯑꯒ ꯈꯪꯉꯕ ꯂꯥꯎꯑꯣ ꯍꯥꯏꯕꯅꯦ ꯀꯩꯅꯣꯝ ꯆꯥꯈꯣ ꯂꯥꯎꯑꯣ ꯍꯥꯏꯕꯅꯦ ꯀꯩꯅꯣꯝ ꯆꯥꯈꯣꯂꯥꯎꯑꯣ ꯍꯥꯏꯕꯅꯦ ꯇꯧꯔꯦ ꯈꯪꯉꯕ ꯑꯗꯒꯤ ꯍꯥꯏꯑꯦ ꯌꯥꯝ ꯅꯨꯡꯉꯥꯏꯇ꯭ꯔꯦ ꯈꯨꯀꯧꯖꯤ ꯍꯥꯏꯔꯒ ꯄꯔꯃꯦꯁꯣꯔꯁꯤꯦ ꯒ꯭ꯌꯥꯟ ꯂꯥꯛꯑꯕ ꯑꯣ ꯃꯥꯏ ꯁꯥꯏ ꯑꯣꯏꯔꯝꯃꯅꯦꯅ ꯈꯪꯉꯕ ꯄꯥꯃꯦꯁꯣꯔꯤ ꯅꯣꯏ ꯁꯥꯏꯔꯥ ꯍꯥꯏꯔꯛ ꯑꯩꯅ ꯎꯪ ꯍꯥꯏ ꯑꯗꯨꯑꯣꯏꯗꯤ ꯂꯥꯛꯑꯦ ꯂꯑꯦ ꯈꯪꯕ ꯐꯝꯃꯦ ꯄꯥꯃꯦꯁꯣꯔꯤꯗ ꯀꯩ ꯆꯥꯅꯤꯡꯒꯦ ꯑꯗꯣ ꯆꯂꯣ ꯆꯠꯂꯣ ꯆꯠꯂꯣ ꯈꯨꯗꯤꯅꯦ ꯄꯥꯃ‌ꯦꯁ‌ꯣꯔꯤ ꯆꯥꯕ ꯌꯥꯕ ꯑꯃ ꯂꯧ ꯆꯨ ꯆꯜꯂꯣ ꯍꯥꯏ ꯑꯗ ꯑꯩꯁꯨ ꯔꯥꯃꯦꯁꯔꯤꯗꯤ ꯑꯩꯗꯤ ꯍꯥꯎ ꯍꯥꯎꯇꯕ ꯈꯪꯉꯤꯗꯅ ꯃꯣꯏꯗꯤ ꯌꯥꯝꯅ ꯑꯩꯗꯤ ꯈꯪꯒꯟꯗꯦꯗꯅ ꯁꯨꯝꯕꯁꯦ ꯄꯥꯛ ꯆꯥꯗꯅ ꯄꯔꯃꯤꯁ‌ꯣꫪꯤ ꯅꯪ ꯈꯪꯃꯤꯟꯅꯧꯁꯤ ꯂꯥꯎ ꯑꯗꯨꯗꯩꯗꯤ ꯑꯗꯨ ꯁꯅ ꯆꯥꯗꯪ ꯊꯛꯀꯦꯅꯦ ꯑꯗꯨꯗꯤ ꯁꯥꯎꯔꯛꯀꯅꯤ ꯀꯩꯅꯣꯝ ꯆꯥꯎꯅ ꯍꯥꯏꯕꯅ ꯑꯗꯩ ꯃꯥ ꯐꯔ ꯆꯥꯔꯒ ꯈꯣꯠꯄ ꯀꯣꯜ ꯗ꯭ꯔꯤꯡ ꯑꯃꯃꯝ ꯂꯧꯔꯣ ꯑꯗꯨꯒ ꯕꯤ ꯆꯠꯂꯣ ꯑꯥꯏꯁ ꯀ꯭ꯔꯤꯝ ꯑꯃꯒ ꯂꯧꯕꯤꯁꯣ ꯆꯠꯂꯣ ꯑꯩꯅ ꯍꯣꯏ ꯃꯤ ꯍꯥꯏꯔꯝꯃꯦꯃꯤ ꯅꯪꯕꯨ ꯇꯧꯕ ꯈꯪꯉꯕ ꯑꯗ ꯏꯁꯤꯡꯂꯧꯁꯨ ꯆꯠꯂꯝꯃꯤ ꯑꯗꯨꯝ ꯐꯝꯃꯤꯗꯨ ꯀꯩꯅꯣ ꯂꯧ ꯆꯣꯃꯤ ꯇꯧꯁꯤ ꯅꯥꯀꯟꯁꯤꯗ ꯑꯩꯉꯣꯟꯁꯤꯗ ꯃꯥꯁꯤꯗꯅ ꯆꯤꯔꯣꯟ ꯇꯧꯔꯤꯕ ꯇꯧꯕꯤꯔꯨꯆꯣ ꯇꯧꯕꯤꯔꯨꯆꯣꯅ ꯃꯥꯗꯣ ꯄꯥꯃꯦꯁꯣꯔꯤ ꯂꯥꯛꯄꯗꯗꯤ ꯈꯤꯇꯪ ꯕ꯭ꯔꯦꯛꯐꯥꯏ ꯍꯥꯏꯗꯤ ꯏꯀꯥꯏꯕꯗꯣ
ꯑꯥ ꯑꯥ ꯑꯥ
ꯗꯤ ꯈꯔ ꯇꯥꯔꯕꯅꯤꯅ ꯇꯥꯏ ꯈꯪꯈꯤꯅꯤ ꯍꯥꯏꯕꯒꯤ ꯏꯀꯥꯏꯕꯗꯣ ꯇꯧꯋꯦꯕ ꯃꯥ ꯃꯁꯥꯗꯨꯗ ꯍꯝꯕ ꯑꯗ ꯑꯗꯨꯃꯥꯏꯅ ꯇꯧꯗꯅ ꯈꯪꯕ꯭ꯔꯥ ꯆꯥꯕ ꯑꯗꯨ ꯇꯧꯕ ꯑꯗꯥ ꯇꯧꯕꯗ ꯑꯩꯈꯣꯏꯗꯅ ꯂꯩꯁꯦ ꯑꯩꯈꯣꯏꯗ ꯄꯥꯃꯦꯁꯣꯔꯤ ꯅ ꯑ ꯑꯅꯤꯁꯤ ꯑꯣꯛꯇꯩꯐꯥꯎ ꯄꯤꯖꯔꯤꯔꯥꯌꯦ ꯑꯣ ꯄꯤꯖꯩꯅꯦ ꯍꯥꯏꯔꯤ ꯍꯥꯏꯕ ꯃꯥꯁꯥ ꯃꯥ ꯎ ꯁꯤꯗꯤ ꯐꯕ ꯉꯥꯛꯇꯅꯤꯅ ꯆꯥꯎ ꯆꯥꯎ ꯆꯥꯎ ꯇꯧꯗ ꯄꯥꯃꯦꯁꯣꯔꯤꯁꯨ ꯈꯡꯉꯕ ꯑꯗꯨ ꯋꯥꯔꯤ ꯁꯨꯅꯔꯦ ꯑꯗꯨꯒ ꯑꯩꯈꯣꯏꯃꯩꯁꯦ ꯆꯥꯃꯤꯟꯅꯔꯦ ꯑꯩꯅ ꯅꯣꯡ ꯇꯥꯔꯛꯑꯦ ꯑꯗ ꯃꯣꯏ ꯃꯃꯥꯥꯁꯦ ꯐꯣꯟ ꯇꯧꯁꯜꯂꯛꯑꯦ ꯈꯪꯉꯕ ꯑꯗ ꯏꯃꯥ ꯍꯤꯌꯥꯡ ꯊꯥꯡ ꯌꯧꯔꯤ ꯑꯩꯈꯣꯏꯗ ꯐꯝꯃꯤꯅꯤꯀꯣ ꯊꯥꯡ ꯌꯧꯔꯦꯌꯦ ꯃꯃꯥꯗꯨꯗ ꯃꯥ ꯉꯉꯥꯡꯉꯤꯁꯦ ꯇꯥꯎ ꯈꯪꯉꯕ ꯃꯃꯥꯗ ꯊꯝꯈ꯭ꯔꯦ ꯈꯪꯉꯕ ꯑꯗꯩ ꯄꯥꯃꯦꯁꯣꯔꯤ ꯇꯧꯔꯒ ꯊꯣꯛꯂꯛꯑꯦ ꯑꯗꯣ ꯋꯥꯔꯤꯁꯥꯟꯅꯥꯔꯔꯃꯦ ꯄꯥꯃꯦꯁꯣꯔꯤ ꯅꯪ ꯀꯥꯏꯗꯥ ꯑꯩꯈꯣꯏ ꯐꯝꯃꯦ ꯆꯦꯁꯤꯜꯂꯁꯤ ꯑꯩꯅ ꯅꯝꯕꯣꯜꯂꯣꯝꯗ ꯂꯥꯛꯇꯣꯏꯅꯦ ꯁꯤꯁ ꯍꯥꯏ ꯑꯗꯨꯗꯤ ꯅꯛꯅꯔꯦꯅꯦ ꯑꯗꯨ ꯇꯧꯔꯦꯅꯦ ꯇꯧꯔꯒ ꯋꯥꯔꯤ ꯁꯥꯅꯔꯤ ꯑꯗꯨꯒ ꯑꯄꯥꯝ ꯃꯤꯁꯣꯏꯁꯤ ꯊꯣꯏꯖꯈꯔꯦ ꯑꯄꯥꯝ ꯃꯤꯁꯣꯏ ꯑꯩꯁꯤ ꯊꯟꯖꯟꯕꯤꯔꯝꯃꯒꯦ ꯑꯩꯈꯣꯏ ꯖꯨ ꯍꯣꯏ ꯆꯠꯂꯣꯅ ꯋꯥꯅꯤ ꯖꯨ ꯍꯥꯏ ꯀꯁꯨ ꯑꯩꯅ ꯑꯁ ꯆꯥꯔꯦ ꯆꯥꯔꯦ ꯄꯨꯨꯛ ꯄꯤꯛ ꯊꯜꯂꯦ ꯅꯕꯥꯅ ꯊꯨꯡꯅꯖꯔꯣ ꯍꯥꯏꯔꯤ
ꯍ ꯍ ꯍ
ꯑꯗꯨꯖꯣꯏ ꯅꯪꯗꯤ ꯑꯗꯨꯝ ꯍꯣꯏ ꯄꯟꯕꯗ ꯇꯥꯕ ꯁꯛꯇꯤ ꯈꯪꯅꯗꯕ ꯇꯧꯔꯛꯏ ꯃꯥꯁꯗꯤ ꯄꯔꯃꯤꯠꯁ ꯏꯌꯥꯗꯨꯅ ꯑꯩꯅ ꯁꯨꯝ ꯄꯟꯕꯩꯅꯦꯕ ꯃꯥꯅ ꯂꯥꯎꯔ ꯂꯥꯎꯔ ꯀꯧꯔꯤꯗꯣ ꯈꯪꯉꯕ ꯑꯩ ꯃꯤꯒꯤꯅꯦ ꯍꯥꯏꯗꯤ ꯑꯗꯨꯝ ꯇꯥꯔꯦꯗꯅ ꯄꯟꯃꯤꯁꯣꯔꯤ ꯍꯥꯏꯁꯦ
ꯎꯝ
ꯅꯪꯅ ꯄꯕꯥꯝꯃꯦꯆꯣꯔꯦ ꯁꯨꯝ ꯇꯥꯏꯔꯗꯅ ꯃꯁꯛ ꯈꯪꯅꯗ ꯋꯥꯕꯥꯅꯤꯗꯅ ꯇꯥꯕ꯭ꯂꯣ
ꯇꯥꯏꯌꯦ ꯇꯥꯏꯌꯦ
ꯑꯗꯨꯒꯤ ꯇꯧꯔꯦ ꯑꯗꯨꯒ ꯑꯃꯨꯛ ꯆꯠꯂꯣ ꯌꯥꯗ꯭ꯔꯕ ꯁꯨꯃꯣꯂꯥ ꯅꯪꯕꯨ ꯎꯝ ꯍꯪꯉꯕ ꯑꯩ ꯅꯪ ꯆꯠꯂꯣꯗꯅ ꯍꯥꯏ ꯄꯤ ꯀꯣꯏꯔꯨꯈꯤꯁꯤꯗꯤ ꯑꯩꯅ ꯅꯪ ꯀꯗꯧꯔꯦ ꯍꯥꯏꯕꯅꯣ ꯃꯥ ꯅꯠꯇ꯭ꯔꯣ ꯍꯧꯖꯤꯛꯇ ꯐꯣꯟ ꯇꯧꯔꯦ ꯍꯤꯌꯥꯡ ꯊꯥꯡꯅꯩꯌꯦꯅ ꯅꯪ ꯈꯨꯡꯒ꯭ꯔꯤꯗꯣ ꯍꯥꯏꯕꯅ ꯑꯗ ꯑꯦ ꯑꯩꯅ ꯅꯣꯏ ꯏꯃꯥꯗ ꯑꯩꯒ ꯑꯦ ꯇꯧꯔ ꯊꯦꯡꯉꯤꯅꯦ ꯍꯥꯏꯅ ꯑꯩꯅ ꯀꯩꯗꯧ ꯌꯦꯡꯉꯣ ꯍꯥꯏꯕ ꯑꯩꯅ ꯍꯝꯕ ꯑꯗꯨ ꯑꯩꯅ ꯅꯃꯥꯟꯅꯕ ꯊꯦꯡꯅꯗꯅ ꯆꯠꯊꯣꯛꯄ ꯌꯥꯗꯗꯅ ꯑꯩꯁꯨ ꯀꯩꯅꯣ ꯇꯧꯔꯨꯔ ꯑꯩ ꯋꯥꯔꯤ ꯁꯥꯔꯥ ꯊꯣꯛꯎꯔꯦ ꯑꯩꯈꯣꯏ ꯐꯤꯕ ꯑꯃ ꯊꯛꯃꯤꯟꯅꯔꯨꯔꯦ ꯏꯃꯥꯟꯅꯕꯒꯅ ꯍꯥꯏꯔꯗꯕꯅꯦ ꯀꯗꯧꯕꯒꯤ ꯅꯪꯅ ꯐꯥ ꯊꯝꯃꯤꯅꯦ ꯍꯥꯏꯗꯨꯏꯅꯦ ꯑꯩ ꯅꯪ ꯑꯗꯨꯗꯩꯅ ꯅꯪꯅ ꯇꯧꯕ ꯈꯪꯉꯕ ꯑꯗꯨꯗ ꯑꯩꯅ ꯅꯝꯗ ꯇꯥꯟꯈꯔꯦ ꯈꯪꯉꯕ ꯑꯗꯨꯒ ꯄꯥꯈꯠꯂꯦꯕ ꯒꯥꯔꯤꯗꯨꯁꯨ ꯀꯟꯒꯟ ꯊꯧꯈꯤꯕ ꯃꯥꯗꯣ
ꯎꯝ
ꯑꯗ ꯑꯩꯅ ꯄꯨꯡ ꯑꯃꯃꯨꯛ ꯂꯩꯔꯀꯥꯟꯗ ꯐꯣꯟ ꯇꯧꯔꯀꯥꯟꯗ ꯄꯥꯏꯔꯛꯇ꯭ꯔꯦꯅꯦ ꯑꯗꯨꯗꯨꯝ ꯀꯩꯅꯣꯝ ꯇꯧꯋꯦꯕ ꯑꯗꯨꯝ ꯇꯧꯁꯤꯜꯂꯛꯀꯥꯟꯗ ꯄꯥꯏꯔꯛꯏ ꯑꯁꯤꯁ ꯏꯃꯥꯉꯥꯏ ꯂꯩꯔꯝꯃꯦ ꯐꯩꯖꯣꯝ ꯐꯁꯨ ꯆꯜꯂꯒ ꯆꯦꯟꯊꯣꯔꯛꯄꯗ ꯅꯪꯉꯣꯟꯗ ꯌꯧꯔꯦ ꯍꯥꯏ ꯉꯝꯗ꯭ꯔꯦ ꯑꯩ ꯑꯩ ꯅꯪ ꯇꯧꯔꯣ ꯌꯧꯔꯦ ꯍꯥꯏꯔꯗꯤ ꯐꯔꯦ ꯌꯨ ꯉꯎ ꯊꯣꯛꯈꯤꯕꯁꯦ ꯑꯩꯗꯤ ꯌꯨꯝ ꯌꯧꯔꯝꯃꯔꯣꯏꯗ꯭ꯔꯥ ꯈꯜꯂꯦ ꯑꯦ ꯑꯗꯨꯒꯨꯝꯕ ꯅꯠꯇꯦꯀꯣ ꯀꯥꯏ ꯈꯪꯉꯕ ꯑꯩ ꯒ꯭ꯌꯥꯟ ꯇꯥꯕꯃꯤꯅꯤ ꯑꯗꯨꯅ ꯑꯩꯅ ꯅꯨꯡꯗꯥꯡꯗꯗꯤ ꯉꯥꯎꯕ ꯍꯜꯂꯤ ꯑꯩꯅ ꯍꯥꯏꯕ ꯅꯪ ꯉꯁꯥꯏ ꯇꯧꯔꯤꯗꯤ ꯑꯦꯛꯇꯤꯡꯗꯣ ꯀꯩꯅꯣ ꯍꯥꯏꯕ ꯑꯩꯩꯅ ꯉꯁꯥꯏꯗꯤ ꯎ ꯑꯔꯥꯞꯄ ꯃꯤꯈꯩ ꯂꯣꯏ ꯄꯤꯖꯒꯦ ꯈꯜꯂꯦ ꯅꯪꯒꯤ ꯃꯤꯈꯩ ꯈꯉꯕ ꯑꯩꯅ ꯀꯩꯒꯤ ꯍꯥꯏ ꯅꯣꯡ ꯐꯥꯜꯗꯣꯛꯅꯦ ꯑꯩ ꯅꯣꯏ ꯅꯪ ꯉꯅꯥꯥꯛꯛꯇꯗ ꯍꯥꯏꯗꯤ ꯅꯣꯏ ꯅ ꯃꯥꯟꯅꯕꯤꯔꯣ ꯇꯣꯏꯅ ꯊꯦꯡꯅꯕ꯭ꯔꯥ ꯏꯃ ꯍꯥꯏꯕ ꯅꯣꯏ ꯅꯃꯥꯟꯅꯕꯤꯗꯨꯒ ꯑꯩꯒ ꯇꯣꯏꯅ ꯊꯦꯡꯅꯕ꯭ꯔꯥ ꯃꯥꯗꯨꯗꯣ ꯊꯦꯡꯅꯕꯅꯤꯗꯣ ꯅꯣꯏ ꯅꯪꯒꯤ ꯃꯇꯦꯡ ꯃꯌꯥꯝ ꯄꯥꯡꯕꯤꯌ ꯑꯩꯅ ꯅꯣꯡꯃꯇ ꯆꯆꯥꯐꯣꯠ ꯄꯤꯖꯕ ꯉꯝꯕ ꯅ ꯐꯠꯇꯦ ꯑꯗꯨꯅ ꯑꯩꯅ ꯑ ꯆꯥꯅꯕꯗ ꯑꯩ ꯂꯣꯏ ꯄꯤꯖꯔꯝꯃꯒꯦ ꯈꯜꯂꯦ ꯅꯨꯄꯥꯅꯦ ꯀꯩꯅꯣ ꯅꯣꯡ ꯐꯥꯗꯣꯛ ꯅꯨꯄꯥ ꯊꯣꯛꯅ ꯇꯧꯊꯣꯛꯀꯗꯕꯅꯦ ꯄꯥꯏꯗꯕꯩ ꯋꯥꯅꯤ ꯄꯥꯏꯔꯗꯤ ꯖꯣꯝ ꯖꯣꯝꯒꯤ ꯃꯤꯅꯤꯅ ꯋꯥꯗꯦ ꯑꯗꯣ ꯄꯥꯏꯗꯕꯩ ꯑꯩꯁꯦ ꯈꯥꯡꯉ ꯂꯩꯕꯩ ꯋꯥꯅꯤ ꯈꯪꯉꯕ
ꯎꯝ ꯎꯝ ꯎꯝ
ꯑꯍꯦ ꯅꯪ ꯂꯉꯣꯟ ꯌꯥꯎꯁꯜꯂꯒ ꯅꯪ ꯃ ꯊꯣꯡ ꯃꯔꯝ ꯃꯌꯥꯝ ꯈꯪꯗꯦꯅ ꯍꯌꯦꯡ ꯑꯩ ꯂꯨꯄꯥꯥꯝꯉꯥ ꯄꯤꯔ ꯊꯥꯗꯣꯛꯈꯤꯅꯤ ꯌꯨ ꯉꯥꯎꯒꯗꯕꯣꯏ
ꯑꯦ ꯇꯀ ꯆꯔꯀꯅꯦ
ꯑꯗꯩ ꯑꯃꯔꯣꯝꯗꯁꯨ ꯃꯥ ꯍꯥꯏꯅꯤ ꯅꯪꯅ ꯋꯥꯗꯅꯪ ꯒꯁ ꯇꯧꯔꯝꯃꯤ ꯍꯔꯥꯎꯈꯤꯗ ꯍꯥꯏꯗ꯭ꯔꯒ ꯅꯪꯅ ꯆꯧꯗꯨ ꯆꯧ ꯄꯨꯂꯥꯡ ꯂꯥꯡꯉꯦꯗ ꯀꯩꯒꯤꯅꯣ ꯑꯩꯅ ꯁ ꯎꯁꯤꯗ꯭ꯔꯕꯩꯗꯤ ꯉꯔꯥꯡ ꯉꯁꯥꯏꯗꯣ ꯍꯥꯏꯕꯅ
ꯎꯝ
ꯑ ꯃꯥꯏꯅ ꯌꯥꯝ ꯈꯪꯕ꯭ꯔꯥ ꯄꯔꯃꯤꯁꯣꯔꯅ ꯀꯩ ꯈꯜꯂꯝꯅꯤ ꯑꯗꯨꯒ ꯑꯃꯨꯛ ꯀꯣꯟꯅ
ꯎꯝ
ꯍꯥꯏꯅ ꯈꯪꯗꯦ ꯑꯗꯨꯗꯤꯣꯏꯅꯕꯨꯗꯤ ꯀꯩꯁꯨ ꯈꯟꯗꯦ ꯍꯥꯏꯔꯛꯄꯅꯦꯅ ꯍꯥꯏꯕꯩꯅ
ꯎꯝ
ꯑꯗꯨꯅ ꯑꯁ ꯑꯩꯁꯨ ꯇꯥꯏꯃꯤꯡꯗꯣ ꯑꯩ ꯅꯪꯒ ꯊꯦꯡꯅꯅꯤ ꯈꯪꯗꯕꯅꯤꯅ ꯈꯤꯇꯪꯗꯤ ꯊꯪꯖꯤꯜꯂꯨꯔꯦ ꯑꯗꯩꯗꯤ ꯅꯪꯅꯁꯨ ꯂꯥꯛꯑꯣ ꯑꯗꯨꯁꯨ ꯇꯧꯔ ꯑꯩꯁꯨ ꯁꯨꯝ ꯆꯪꯁꯤꯜꯂꯛꯑꯦꯗꯅ ꯇꯧꯔꯛꯏꯕ ꯑꯗꯩꯗꯤ ꯊꯥ ꯀꯥꯟꯅ ꯃꯤ ꯂꯣꯏ ꯊꯦꯡꯅꯕꯗꯣ
ꯑꯣꯏꯗ
ꯑꯗꯨꯅꯦꯕ ꯉꯔꯥꯡ ꯇꯧꯈ꯭ꯔꯤꯁꯦ ꯈꯪꯉꯕ ꯅꯅꯨꯡ ꯐꯥꯗꯣꯛꯅꯤ ꯅꯅꯨꯡ ꯐꯥꯗꯣꯛꯑꯅꯤ ꯏꯃ ꯍꯥꯏꯕ
ꯎꯝ
ꯄꯤꯖꯔꯝꯃꯤꯗꯣ ꯇꯣꯏꯅ ꯊꯦꯡꯅꯕꯁꯨ ꯑꯩꯈꯣꯏ ꯊꯦꯡꯗꯤ ꯊꯦꯡꯅꯗꯦꯗꯅ
ꯎꯝ
ꯑꯥ
ꯋꯥꯔꯤ ꯁꯥꯟꯅꯩꯁꯦ ꯅꯍꯥꯟ ꯏꯕꯥꯅꯤ ꯑꯅꯤꯔ ꯑꯍꯨꯝꯂ ꯁꯥꯟꯅꯈ꯭ꯔꯦꯀꯣ
ꯎꯝ
ꯑꯗꯨꯒ ꯑꯩꯁꯦ ꯕꯕꯤꯇꯥꯒ ꯑꯃꯒ ꯁꯥꯟꯅꯩꯌꯦꯕꯀꯣ
ꯎꯝ
ꯉꯁꯤ ꯍꯧꯖꯤꯛ ꯑꯅꯤꯔ ꯑꯍꯨꯝꯂ ꯁꯨꯔꯦꯀꯣ
ꯎꯝ
ꯑꯗꯨ ꯄꯩꯁꯥꯁꯦ ꯑꯩ ꯑꯃ ꯋꯥ ꯉꯥꯡꯕꯒꯤꯗꯨꯔ ꯈꯪꯗꯦ ꯄꯩꯁꯥꯁꯦ ꯇꯞ ꯇꯞꯅ ꯍꯦꯟꯒꯠꯂꯛꯄ ꯄꯩ ꯇꯥꯏꯞꯇ ꯆꯪꯉꯛꯑꯦ ꯉꯔꯥꯡꯗꯤ ꯂꯨꯄꯥ ꯀꯩꯅꯣ ꯂꯩꯍꯧ ꯂꯨꯄꯥ ꯇꯔꯥꯅꯤꯄꯥꯟꯈꯛ ꯂꯩꯍꯧꯕꯅꯦꯕꯀꯣ
ꯎꯝ
ꯅꯨꯃꯤꯗꯥꯡ ꯑꯌꯨꯛꯇ ꯑꯃꯨꯛꯀ ꯋꯥꯟ ꯑꯩꯠꯇꯤ ꯑꯗꯨꯃꯥꯏꯅ ꯂꯩꯔꯦ ꯑꯗꯣ ꯍꯧꯖꯤꯛ ꯑꯃꯨꯛ ꯆꯦꯛ ꯇꯧꯕꯗ ꯇꯨꯒ ꯇꯨ ꯑꯩꯠꯇꯤꯔ ꯇꯨ ꯐꯣꯔꯇꯤꯔ ꯑꯗꯨꯃꯥꯏꯅ ꯑꯃꯨꯛ ꯂꯩꯌꯦꯕ ꯋꯥ ꯉꯥꯡꯕꯗꯨꯏꯔ ꯈꯪꯗꯦ ꯀꯩꯅꯣ ꯑꯃ ꯔꯦꯀꯣꯔꯗꯤꯡ ꯇꯧꯕꯗꯣ
ꯑꯥ
ꯑ ꯅꯪ ꯑꯝꯇ ꯌꯦꯡꯉꯨꯅꯦ ꯌꯥꯔꯔꯣꯏ ꯋꯥꯔꯤ ꯁꯥꯟꯅꯩ ꯃꯌꯥꯝ
ꯑꯩ ꯂꯨꯄꯥ ꯆꯍꯨꯝ ꯁꯥꯔ ꯂꯩꯔꯤꯃꯤ꯫
ꯁꯨꯝ ꯑꯗꯨꯅꯦ ꯑꯃ ꯅꯪ ꯋꯥ ꯀꯌꯥ ꯉꯥꯡꯒ꯭ꯔꯒꯦ ꯑꯃꯗꯨꯒꯤ ꯔꯦꯀꯣꯔꯗꯤꯡ
ꯋꯥꯖꯦ ꯀꯣꯗꯔꯒ ꯑꯩꯈꯣꯏ ꯃꯥꯒꯤ ꯐꯣꯟ ꯋꯥꯔꯤ ꯁꯅꯥꯕꯁꯦ ꯁꯥꯔꯛꯇꯦꯕꯀꯣ
ꯑ ꯀꯔꯝꯕꯩ ꯑꯣꯏꯖꯥꯠꯅꯣꯕ ꯎꯝ꯫
ꯑꯗꯨꯒ ꯀꯩꯅꯣ ꯇꯧꯕꯗꯣ ꯍꯥꯏꯗꯤ ꯑꯩꯒꯤ ꯑꯁꯣꯝꯒꯤ ꯅꯥꯀꯟꯒꯤꯗꯣ
ꯑ
ꯑꯗꯣ ꯀꯩ ꯊꯥꯒꯦ꯫
ꯀꯩꯝ ꯊꯥꯗꯦꯕ ꯑꯗꯨ ꯑꯃ ꯀꯩꯅꯣꯒꯤ ꯃꯥꯜꯂꯦ ꯔꯦꯀꯣꯔꯗꯤꯡ ꯇꯧꯕꯗꯨꯒꯤꯁꯨ ꯃꯥꯜꯂꯦꯕ ꯑꯃ ꯄꯩꯁꯥꯁꯦ ꯀꯥꯞꯄꯛꯄꯁꯦ ꯃꯥꯟꯅꯗꯕꯗꯣ ꯎꯝ ꯑꯣ ꯇꯤ ꯇꯤ ꯑꯦꯁꯇꯨ ꯑꯣꯏꯔꯝꯗꯧ ꯃꯥꯜꯂꯦ ꯑꯗꯨꯗꯤ ꯎ ꯍꯣꯏ ꯑꯗꯨꯃꯥꯏꯅ ꯊꯥꯕ꯭ꯔꯥ ꯀ ꯑꯗꯨꯝ ꯇꯧꯈꯤꯕꯅꯦꯅ ꯑꯩ ꯉꯁꯥꯏ ꯌꯦꯡꯗꯧꯗꯣ ꯋꯥꯔꯤ ꯁꯥꯟꯅ ꯂꯩ
ꯇꯦꯁꯕꯤꯅꯦꯕ ꯑꯗꯨꯗ ꯔꯤꯖꯒ ꯃꯥꯄꯜꯂꯑꯦ
ꯑꯁ ꯑꯩꯗꯤ ꯀꯌꯥ ꯂꯥꯛꯇꯣꯏ ꯁꯥꯔ ꯀꯅꯣ ꯋꯥ ꯉꯥꯡꯕꯗꯔꯤꯁꯦ ꯂꯥꯏꯗꯣ
ꯐꯪꯗꯦ ꯖꯛ ꯃꯥꯄꯟ ꯍꯥꯏꯦ ꯇꯔꯥꯅꯤꯊꯣꯏ ꯇꯔꯥꯅꯤꯊꯣꯏ ꯃꯥꯄꯟꯅꯦ
ꯅ ꯊꯥꯖꯤꯜꯂ ꯊꯝꯃꯒꯦ ꯅꯪ ꯅꯝꯕꯔ ꯊꯥꯔꯛꯑꯣ ꯍꯥꯏꯗ
ꯎꯝ ꯇꯔꯥꯅꯤꯊꯣꯏ ꯇꯔꯥꯅꯤꯊꯣꯏ ꯃꯥꯄꯟꯗꯤ ꯀꯌꯥꯅꯣ
ꯇꯔꯥꯅꯤꯄꯥꯜ ꯈꯨꯠꯇ ꯑꯃ ꯇꯔꯥꯅꯤꯊꯣꯏ ꯇꯔꯥꯅꯤꯊꯣꯏ ꯃꯥꯄꯜ
ꯑꯥ
ꯑ ꯑꯗꯨꯗꯤ ꯀꯩꯅꯣ ꯆꯥꯝꯃꯒ ꯅꯤꯄꯥꯥꯟ ꯑꯣꯏꯗꯣꯏꯔꯣ꯫
ꯍꯣꯏ꯫
ꯑꯣ ꯀꯩꯅꯣ ꯍꯦꯃꯟꯗ꯭ꯔꯣ ꯑꯗꯨꯗꯤ
ꯈꯪꯗꯤꯌꯦ ꯑꯗꯨꯃꯥꯏ ꯑꯣꯏꯗꯅꯤ꯫
ꯋꯥ ꯉꯥꯡꯕꯗꯣ ꯃꯣꯏꯅ ꯁ꯭ꯄꯦꯂꯤꯡꯖꯨ ꯂꯣꯏ ꯁꯣꯏ ꯑꯗꯨꯒ ꯀꯩꯗ ꯔꯤꯖꯦꯛ ꯂꯥꯛꯅꯤꯡꯉꯥꯏ ꯂꯩꯒꯦꯅꯦ꯫ ꯑꯩꯖꯨ ꯁꯥꯎꯟ ꯇꯥꯗꯕ ꯃꯔꯤ ꯃꯉꯥꯗꯤ ꯌꯥꯎꯒꯤꯃꯤ꯫ ꯋꯦꯗꯔꯁꯦ ꯌꯥꯝ ꯅꯨꯡꯉꯥꯏꯔꯦ꯫ ꯇꯠꯈ꯭ꯔꯕꯣ꯫ ꯇꯠꯇ꯭ꯔꯤ ꯃꯤꯠꯅꯤꯐꯥꯏ ꯅ ꯪꯇꯨꯃꯤ ꯂꯩꯈꯤ ꯇꯠꯄ ꯃꯥꯟꯕ꯫ ꯍꯥ ꯑ ꯈꯪꯗꯦꯗ ꯇꯧꯔꯤꯕꯁꯦ꯫ ꯑꯩꯗꯤ ꯁꯨꯃꯥꯏꯅ ꯆꯤꯠ ꯆꯥꯥ ꯆꯤꯠ ꯆꯥ ꯄꯩꯁꯥ ꯁꯥꯔꯛꯄꯁꯦ ꯄꯥꯝꯗꯦꯕ꯫
ꯄꯨꯟ ꯄꯨꯟꯅ ꯁꯥꯔ ꯄꯥꯝꯃꯤꯕ꯫
ꯄꯨꯟ ꯄꯨꯟ ꯁꯥꯔꯒ ꯊꯥꯔꯛꯄꯗꯨ ꯁꯦꯟꯐꯝ ꯑꯃ ꯈꯪꯕꯗꯨꯗꯨ ꯄꯥꯝꯃꯦꯕ꯫
ꯌꯦꯡꯕꯤꯔꯨꯅꯨ ꯃꯆꯤꯟꯠ ꯃꯆꯤꯟꯠ ꯂꯥꯛꯄꯗꯣ ꯄꯨꯟꯅ ꯁꯦꯝꯦꯟꯐꯝ ꯑꯃ ꯄꯥꯏꯔ ꯌꯦꯡꯉꯨ꯫
ꯎꯝ
ꯑꯩꯅ ꯍꯥꯏꯕꯅꯦ ꯄꯕꯤꯇꯥꯗ ꯆꯦꯖꯨꯃꯥ ꯌꯥꯝ ꯐꯕꯅꯦ ꯈꯣꯠꯄꯅꯦ ꯐꯩ ꯆꯦ ꯇꯧꯔꯛꯏ꯫
ꯇꯠꯂꯍꯦ ꯄꯪꯍꯥꯏ ꯍꯥꯢꯖꯂꯦꯅ ꯏꯀꯥꯏꯖꯩ ꯃꯥꯗꯣ ꯑꯃ ꯀꯩꯀꯥ ꯆꯥꯕ ꯌꯥꯗꯕ ꯇꯧꯕ ꯃꯥꯜꯂꯦ ꯑꯗꯨꯗ ꯑꯩꯅ ꯎꯝ ꯀꯩꯁꯨ ꯀꯥꯏꯗꯦꯌꯦ ꯑꯗꯨ ꯀꯩꯅꯣ ꯇꯧꯋꯣ ꯅꯨꯡꯉꯥꯏꯇꯕꯅꯦꯕ ꯑꯗꯨꯃꯥꯏꯅ ꯇꯧꯕꯗꯣ ꯍꯥꯏꯗꯤ ꯃꯌꯥꯝ ꯄꯨꯂꯛꯑꯀꯥꯟꯗ ꯃꯥꯅ ꯍꯥꯏꯗꯤ ꯑꯩꯅ ꯏꯁꯥꯅ ꯇꯧꯅꯤꯡꯗꯅ ꯇꯧꯕ ꯑꯣꯏꯅꯤꯡꯗꯅ ꯑꯣꯏꯕꯗꯤ ꯅꯠꯇꯦꯗꯅ
ꯎꯝ ꯑ ꯐꯔꯛ ꯌꯥꯝ ꯇꯥꯏꯅꯦ ꯀꯔꯤ ꯈꯂꯝꯗꯣꯏꯅꯣ ꯀꯔꯤꯝ ꯈꯜꯂꯝꯃꯣꯏꯍꯦ ꯍꯥꯏꯒꯤꯃꯦ ꯑꯩꯅ꯫
ꯎꯝ ꯏꯁ ꯄꯣꯠꯁꯦ ꯑꯣꯐꯔ ꯃꯌꯥꯝ ꯂꯥꯛꯑꯦ ꯇꯜꯜꯂꯤꯍꯦ ꯀꯛꯄ ꯌꯥꯗ꯭ꯔꯀꯥꯟꯗ
ꯄ ꯌꯥꯗꯦꯅꯦ ꯑꯩꯁꯨ ꯀꯛꯅꯤꯡꯉꯣꯟꯅ ꯂꯣꯏꯔꯦꯕꯅꯦ ꯏꯃꯥ ꯅꯟꯗꯛꯄ ꯌꯥꯗꯦ ꯍꯥꯏꯔꯒ ꯑꯩ ꯃꯪ ꯑꯃ ꯇꯝꯃꯛꯀꯦꯕ
ꯍ
ꯑꯩꯅ ꯌꯨꯝ ꯆꯠꯂꯦ ꯌꯨꯝ ꯆꯠꯄꯁꯤꯗ ꯑꯩꯈꯣꯏ ꯕꯥꯅ ꯊꯤꯟꯕꯤꯔꯝꯃꯦ ꯊꯤꯟꯕꯤꯔꯝꯕꯁꯤꯗ ꯑꯩꯅ ꯕꯦꯛꯁꯦ ꯄꯦꯛ ꯇꯧꯕꯁꯦ ꯕꯦꯛ ꯄꯦꯛ ꯇꯧꯕꯁꯦ ꯑꯩ ꯌꯨꯝꯗ ꯍꯨꯟꯗꯣꯛꯑꯝꯃꯕ ꯑꯗꯨ ꯑꯩꯈꯩꯗꯤ ꯌꯨꯝꯗꯧ ꯂꯥꯛꯑꯦ ꯈꯪꯉꯕ ꯕꯦꯒꯛꯇꯣ ꯄꯦꯛ ꯇꯧꯕꯗꯧ ꯄꯨꯒꯦ ꯇꯧꯔꯀꯥꯟꯗ ꯑꯩ ꯕꯦꯛ ꯇꯣ ꯑꯩꯈꯣꯏ ꯗꯣꯟꯗꯣꯟꯅ ꯅꯠꯇ꯭ꯔ ꯀꯩꯅꯣ ꯅꯨꯄꯥ ꯑꯩꯈꯣꯏꯒꯤ ꯒꯥꯔꯤ ꯗ꯭ꯔꯥꯏꯚꯔꯗꯨ ꯊꯥꯈꯒ꯭ꯔꯕꯅꯦ ꯍꯥꯏꯔꯛꯄ꯫ ꯑꯗꯨ ꯊꯥꯒ꯭ꯔꯕꯅꯤ ꯍꯥꯏꯔꯒ ꯑꯩꯒꯤ ꯄꯣꯠ ꯆꯩ ꯃꯌꯥꯝ ꯌꯥꯎꯕꯗꯨꯗꯤ ꯌꯥꯎꯔꯝꯗ꯭ꯔꯕ ꯕꯦꯒꯛꯇꯨꯗꯪ ꯂꯩꯔꯝꯃꯕ ꯑꯩꯅ ꯀꯩꯅꯣ ꯑꯩ ꯄꯣꯠ ꯆꯩ ꯌꯥꯎꯕꯣꯠꯇꯗꯤ ꯌꯥꯎꯔꯗ꯭ꯔꯒ ꯕꯦꯛꯇ ꯇꯅ ꯂꯩꯔꯃꯤꯖꯦ ꯀꯩꯅꯣ ꯒꯥꯔꯤꯗ꯭ꯔꯥꯏꯚꯔꯗꯣ ꯊꯤꯔꯦ ꯒꯥꯔꯤ ꯗꯥꯏꯕꯔꯅ ꯑꯃꯨꯛ ꯅꯨꯄꯥ ꯍꯅꯨꯕ ꯑꯃꯅꯦ ꯑꯗꯨꯗ ꯁꯤꯟꯅꯒꯤꯕꯅꯦ ꯍꯥꯏꯔꯦ ꯑꯗꯨ ꯅꯨꯄꯥꯗꯨ ꯀꯧꯈꯠꯂꯦ ꯀꯧꯈꯠꯂꯒ ꯑꯦꯑ ꯅꯪꯕꯨ ꯑꯦ ꯅꯪꯕꯨ ꯀꯩꯅꯣ ꯇꯧꯔꯦꯅꯍꯦ ꯑ ꯍꯪꯅꯔꯦ ꯋꯥꯖꯦ ꯅꯨꯄꯥꯗꯨꯅ ꯈꯨꯝꯃꯣ ꯁꯨꯛꯌꯥ ꯌꯥꯗ꯭ꯔꯦ ꯑꯗꯩ ꯁꯞꯇꯔꯁꯦ ꯇꯧꯔꯦ ꯍꯦꯛꯇ ꯈꯪꯉꯕ ꯀꯣꯟꯅ ꯅꯨꯄꯥꯖꯦ ꯏꯁꯤꯡꯗ ꯀꯩꯅꯣ ꯇꯧꯔ ꯃꯌꯥꯝꯖꯤꯅ ꯍꯦꯛꯇ ꯐꯨꯕ ꯈꯣꯠꯄ ꯈꯪꯕ ꯍꯥꯏꯗꯣꯛꯎ ꯁꯨꯛꯌꯥ ꯌꯥꯗꯦ ꯈꯪꯉꯕ ꯑꯣꯏꯔꯗꯤ ꯑꯩꯖꯦ ꯀꯞꯄꯦ ꯀꯞꯄꯦ ꯇꯥꯞꯄꯦ ꯍꯥꯏꯗꯤ ꯕꯦꯒꯁꯤꯗ ꯀꯩ ꯀꯩ ꯍꯧꯔꯕ ꯑꯩ ꯐꯤꯔꯣꯟꯜ ꯆꯪꯕ ꯑꯃ ꯌꯥꯎꯈ꯭ꯔꯦ ꯑꯗꯩꯗꯤ ꯑꯩ ꯀꯨꯝ ꯀꯦꯀꯥꯥꯁꯦ ꯍꯤꯒ ꯀꯞꯄꯦꯕ ꯈꯡꯕ ꯀ ꯅꯨꯄꯥꯁꯦ ꯄꯨꯈ꯭ꯔꯤꯗ ꯇꯥꯔꯦꯕꯀꯣ ꯄꯨꯈ꯭ꯔꯤꯗ ꯇꯥꯔ ꯀꯥꯟꯁꯤꯗ ꯄꯥ ꯃꯈꯣꯟꯗꯨꯒ ꯁꯤꯔꯝꯗꯥꯏꯗ ꯅꯔꯤꯟ ꯆꯨꯝꯃꯦ ꯍꯥꯏꯔꯤꯗꯣ ꯍꯥꯏꯔꯝꯃꯣ ꯕꯦꯒꯛꯇꯣ ꯀꯥꯏꯗ ꯄꯣꯠ ꯆꯩꯗ ꯀꯥꯏ ꯊꯪꯒꯦ ꯍꯥꯏꯔꯃꯣ ꯍꯥꯏꯔꯝꯃꯣ ꯍꯥꯏꯔꯃꯣ ꯍꯥꯏꯔꯝꯃꯣ ꯇꯧꯔꯒ ꯃꯥꯅ ꯑꯩꯈꯣꯏ ꯏꯃꯥꯟꯅꯕ ꯔꯤꯁꯔꯁ ꯇꯧꯕ ꯂꯨꯂꯤꯟꯁꯟꯁꯦ ꯂꯨꯂꯤꯟꯁꯟꯒꯤ ꯉꯥꯅꯨ ꯂꯩꯕꯝ ꯊꯝꯃꯝꯃꯅꯤ ꯁꯤꯅꯦꯕꯀꯣ ꯑꯗꯨꯗꯒꯤ ꯉꯥꯅꯨ ꯂꯩꯐꯝꯗ ꯑꯩꯈꯣꯏꯖꯦ ꯆꯠꯂꯦ ꯈꯪꯉꯕ ꯉꯗꯨꯒꯗꯤ ꯊꯤꯔꯦ ꯂꯩꯇꯦ ꯂꯩꯇꯦ ꯍꯥꯏꯔꯒ ꯁꯣꯟꯗꯒꯤ